ꯍꯜꯂꯣ ꯍꯜꯂꯣ ꯍꯜꯂꯣ
ꯑꯣ ꯇꯥꯕ꯭ꯔꯣ ꯍꯥ ꯇꯥꯕꯔꯣ
ꯍꯜꯂꯣ
ꯇꯥꯗꯕ꯭ꯔꯣ ꯗꯣ ꯍꯣ ꯍꯜꯂꯣ ꯍꯂꯣ
ꯎꯝ
ꯍꯜꯂꯣ ꯇꯥꯕ꯭ꯔꯣ
ꯍꯜꯂꯣ
ꯍꯜꯂꯣ ꯍꯂꯣ ꯇꯥꯏ ꯇꯥꯏꯌꯦ
ꯁꯤꯁꯇꯔ ꯇꯥꯔꯕꯣ
ꯄꯣ ꯇꯥꯔꯕ ꯑꯩꯒꯤꯁꯨ ꯑꯣ ꯍꯜꯂꯣ ꯅꯪꯅ ꯍꯥꯏꯔꯤꯗꯣ ꯇꯥꯏꯅꯦ ꯑꯩꯒꯤ
ꯍꯂꯣ ꯍꯜꯂꯣ ꯍꯜꯂꯣ ꯍꯂꯣ ꯅ ꯍꯂꯣ ꯇꯥꯣ ꯇꯥꯔꯕꯣ ꯇꯥꯔꯕꯔꯣ ꯍꯜꯂꯣ
ꯑꯥꯎ ꯇꯥꯔꯕ ꯑꯣ ꯑꯣ ꯑ ꯉ ꯁꯥꯏꯉꯩ ꯇꯥꯗ꯭ꯔꯤꯅꯦ
ꯑꯩꯒꯤꯗꯣ ꯀꯩꯅꯣ ꯅꯪ ꯕꯣꯂꯨꯝꯗꯣ ꯂꯩꯥꯏꯈꯠꯇꯕꯒꯤꯔ
ꯎꯝ ꯂꯩꯗꯤ ꯂꯩꯈꯠꯂꯦ ꯑꯗꯨ ꯈꯪꯗꯦ ꯉꯁꯥꯏꯉ ꯁꯤꯁꯇꯔꯒꯤ ꯀꯣꯟꯁꯦ ꯏꯀꯣ ꯏꯀꯣ ꯆꯂꯦ
ꯏꯀꯣ ꯀꯔꯤꯒꯤꯔꯥ ꯀꯣ ꯈꯪꯗꯦ ꯉ ꯁꯤ ꯕꯣꯏꯁꯁꯤꯡꯗ ꯏꯀꯣ ꯆꯠꯂꯦ ꯍꯥꯏꯅ ꯍꯧꯖꯤꯛꯁꯨ ꯆꯠꯂꯤꯕ꯭ꯔꯥ
ꯎꯝ ꯆꯠꯇ꯭ꯔꯦ ꯍꯧꯖꯤꯛ
ꯑꯣ
ꯑ ꯑꯃꯨꯛ ꯇꯥꯔꯛꯑꯦ ꯑꯩ ꯑꯩꯒꯤ ꯈꯣꯟꯖꯦꯜꯁꯦ ꯑꯃꯨꯛ ꯑꯃꯨꯛ ꯇꯥꯔꯛꯑꯦꯕ
ꯈꯪꯗꯦ ꯂꯥꯁꯅꯦ ꯚꯣꯂꯨꯝꯁꯦ ꯁꯤꯅ ꯂꯥꯁꯅꯦꯕꯀꯣ ꯀꯃꯥꯏꯅ ꯇꯧꯕꯒꯤꯔꯣ ꯑꯗꯨ ꯍꯧꯖꯤ ꯆꯣ
ꯍꯧꯜꯁꯦ ꯎꯝ ꯍꯣꯏ ꯍꯧꯖꯤꯛ ꯑꯩꯅ ꯉꯥꯡꯕꯁꯦ ꯑꯃꯨꯛꯀ ꯑꯃꯛ ꯇꯥꯔꯦꯕ
ꯈꯪꯗ꯭ꯔꯦ ꯑꯗꯨꯗꯤ ꯑꯦꯖ ꯑꯦꯖꯁ ꯇꯧꯐꯝ ꯂꯩꯇ꯭ꯔꯦ ꯁꯐꯝ ꯂꯩꯇ꯭ꯔꯦ ꯑꯁꯤ ꯂꯥꯔꯖ ꯑꯣꯏꯔꯦ ꯕꯣꯂꯨꯝꯁꯦ
ꯆꯥꯛ ꯆꯥꯔꯕꯣ
ꯍꯣꯏ ꯆꯔꯦ ꯅꯪꯗꯤ
ꯑꯣ ꯑꯩꯈꯣꯏꯁꯨ ꯆꯥꯔꯦ ꯀꯩ ꯌꯦꯟꯁꯥꯡ ꯆꯥꯒꯦ
ꯑꯩꯈꯣꯏ ꯏꯁꯀ꯭ꯋꯥꯁ ꯁꯝꯄꯨ ꯆꯥꯏ ꯅꯣꯏꯗꯤ
ꯑꯈꯣꯏ ꯀꯥꯡ
ꯑꯈꯣꯏ ꯀꯥꯡꯁꯣꯏ ꯆꯥꯏ ꯀꯔꯤ ꯀꯥꯡꯁꯣꯏꯅꯣ ꯀꯂ꯭ꯥꯁ ꯇꯧꯔꯕꯔꯣ ꯑꯈꯣꯏ ꯀꯂ꯭ꯥꯁ ꯂꯣꯏꯔꯦ
ꯀ꯭ꯂꯥꯁ ꯂꯣꯏꯔꯦ ꯑꯈꯣꯏ ꯍꯪꯆꯤꯠꯁꯦ ꯑꯦꯛꯖꯥꯝ ꯍꯧꯗꯣꯏꯅꯦꯕꯀꯣ
ꯑ
ꯁꯦꯀꯦꯟꯒꯤ ꯑꯦꯛꯖꯥꯝ ꯍꯧꯔꯅꯦꯕ ꯍꯪꯆꯤꯠꯁꯦ
ꯑ ꯁꯦꯀꯦꯟ ꯁꯦꯝꯂꯣ ꯏꯆꯦ ꯅꯪ
ꯑ
ꯀꯅꯥ ꯀꯅꯥ ꯇꯥꯀꯦ ꯑꯣꯖꯥ
ꯑꯣꯖꯥ ꯌꯥꯝꯃꯦ
ꯑꯈꯣꯏ ꯖꯤꯄꯤꯔꯣꯝꯗꯒꯤ ꯌꯥꯎꯔꯛꯄ꯭ꯔꯥ
ꯎꯝ ꯌꯥꯎꯌꯦ
ꯑꯣꯖꯥ ꯀꯌꯥꯃꯨ ꯁꯨꯒꯦ
ꯑꯣꯖꯥꯁꯦ ꯀꯨꯟ ꯀꯨꯟ ꯁꯨꯕ꯭ꯔꯣꯗꯤ ꯈꯪꯗꯦ ꯑꯗꯣ ꯑꯣꯖꯥꯗꯤ ꯌꯥꯝꯃꯦ ꯑꯗꯨ ꯑꯣꯏꯔꯁꯨ
ꯁꯦꯂꯦꯕꯁ ꯑꯦꯂꯣꯠꯃꯦꯟꯒꯤ ꯃꯇꯥꯡꯅꯦꯕ ꯑꯗꯨꯝ ꯃꯣꯏꯗꯣ ꯆꯪꯉꯛꯄꯅꯦꯕꯀꯣ ꯑꯣꯖꯥꯗꯣ ꯑꯗꯣ ꯈꯪꯗꯦꯗ ꯑꯣꯖꯥ ꯇꯔꯥꯗꯤ ꯍꯦꯜꯂꯦ
ꯍꯨꯝ ꯑꯗꯨꯝ ꯇꯥꯛꯄ ꯂꯣꯏ ꯅꯨꯡꯉꯥꯏꯕ꯭ꯔ
ꯍꯣꯏ ꯅꯨꯡꯉꯥꯏ ꯑꯗꯨ ꯏꯁꯇꯨꯗꯦꯟ ꯁꯥꯇ꯭ꯔ ꯁꯥꯇ꯭ꯔꯗꯒꯤꯁꯨ ꯂꯩꯔꯦ ꯑꯗꯨꯝ ꯑꯣꯖꯥ ꯑꯣꯖꯥꯅ ꯇꯥꯛꯄꯗꯣ ꯀꯩꯅꯣ ꯐꯖꯅ ꯇꯥꯗ꯭ꯔꯗꯤ ꯑꯃꯨꯛ ꯀꯩꯅꯣ ꯇꯧꯕꯗꯣ ꯑꯣꯖꯥ ꯑꯣꯖꯥꯅ ꯐꯖꯅ ꯇꯥꯛꯇꯕꯒꯤꯔ ꯈꯟꯕꯅꯦꯕ ꯑꯈꯣꯏꯗꯣ
ꯎꯝ ꯃꯤ ꯀꯌꯥꯝ ꯌꯥꯝꯒꯦ
ꯃꯤꯁꯦ ꯌꯥꯡꯈꯩ ꯍꯦꯜꯂꯦ ꯑꯈꯣꯏꯒꯤ ꯁꯦꯃꯤꯁꯇꯔꯁꯦ ꯑꯗꯨꯗꯤ ꯌꯥꯝꯃꯤꯅꯦ ꯑꯗꯨꯝ ꯎꯝ ꯌꯥꯝꯃꯦ ꯑꯦꯟꯇ꯭ꯔꯥꯟꯁꯁꯤꯗꯤ ꯀꯩꯅꯣ ꯃꯤ ꯑꯦꯟꯇ꯭ꯔꯥꯟꯁ ꯊꯥꯕꯗꯣ ꯃꯤꯗꯤ ꯌꯥꯝꯒꯅꯤꯗ
ꯀꯩ ꯀꯩ ꯁꯂꯦꯕꯔꯁ ꯇꯧꯔꯤꯅꯣ ꯏꯆꯦ
ꯁꯂꯦꯕꯔꯁꯁꯦ ꯑꯗꯨꯝ ꯀꯩꯅꯣ ꯁꯤꯛꯁꯀꯤ ꯁꯤꯛꯁꯀꯤꯁꯨ ꯌꯥꯎꯌꯦ ꯑꯗꯨꯒ ꯅꯣꯔꯠ ꯏꯁ ꯂꯤꯇ꯭ꯔꯦꯆꯔꯗꯣ ꯃꯣꯏꯒꯤ ꯑꯣꯊꯣꯔꯒꯤ ꯃꯃꯤꯡꯁꯤꯡꯗꯣ ꯍꯪꯕꯅꯦ ꯃꯣꯏꯗꯣ ꯑꯁꯤ ꯀꯅꯥ ꯀꯅꯥ ꯏꯒꯦ ꯁꯤ ꯄꯣꯏꯝꯁꯦ ꯀꯅꯥꯅ ꯏꯒꯦ ꯑꯥ ꯑꯗꯨꯃꯥꯏꯅ ꯍꯪꯕꯅꯦ
ꯄꯕꯂꯤꯁ
ꯄꯕꯂꯤꯁꯤꯔꯁꯤꯌꯥ ꯄꯥꯕ꯭ꯂꯤꯁ ꯏꯔꯗꯤ ꯌꯥꯝ ꯍꯪꯉꯛꯇꯦ ꯑꯗꯨꯗꯤ ꯑꯣꯊꯔꯒꯤ ꯀꯩꯅꯣ ꯃꯥꯒꯤ ꯋ꯭ꯔꯛ ꯇꯣ
ꯎꯝ
ꯑꯗꯨ ꯍꯪꯉꯛꯑꯦ ꯑꯗꯨꯒ ꯀꯩꯅꯣ ꯔꯤꯖꯅꯤꯡꯒꯨꯝꯕꯁꯨ ꯈꯔꯗꯤ ꯌꯥꯎꯋꯦ
ꯃꯥꯀꯀ ꯀ ꯌꯥ
ꯎꯝ ꯈꯪꯗꯦ ꯑꯩꯅ ꯇꯧꯕ ꯀꯥꯟꯗꯗꯤꯀꯣ ꯐꯣꯔꯇꯤ ꯐꯣꯔꯇꯤ ꯑꯩꯠ ꯐꯪꯉꯦꯕꯀꯣ
ꯎꯝ
ꯑꯗꯣ ꯅꯦꯒꯦꯇꯤꯞ ꯃꯥꯔꯀꯤꯡ ꯂꯩꯕ꯭ꯔꯥ ꯂꯩꯇꯕ꯭ꯔꯥꯗꯤ ꯈꯪꯗꯦ
ꯔꯤꯖꯅꯤꯡꯒꯨꯝꯕꯗꯤ ꯄꯥꯡꯈꯣꯠꯇ ꯈꯣꯠꯂꯦ ꯑꯩꯈꯣꯏꯗꯤ
ꯎꯝ
ꯁꯦꯂꯦꯕꯁꯇꯣ ꯃꯣꯏꯒꯤ ꯁꯦꯂꯦꯕꯁꯅ ꯌꯥꯝꯃꯦ
ꯑꯩꯈꯣꯏ ꯑꯩ ꯑꯩꯁꯨ ꯀꯣꯂꯦꯖꯇꯣ ꯑꯇꯣꯞꯄꯗꯒꯤ ꯂꯥꯛꯄꯅꯦꯕꯀꯣ
ꯎꯝ
ꯑꯗꯨꯗꯗ ꯑꯩꯈꯣꯏꯒꯤ ꯁꯦꯂꯦꯕꯁꯇꯣ ꯌꯥꯝꯗꯦꯕ ꯃꯣꯏꯅ ꯍꯪꯉꯛꯄꯗꯣ
ꯎꯝ
ꯅꯒꯤꯅꯤꯅ ꯅꯣꯣꯏꯗ
ꯑꯁꯀꯗꯦꯗ ꯄꯥꯗꯕ
ꯎꯝ ꯃꯥ ꯀ꯭ꯂꯥꯁ ꯑꯗꯨꯝ ꯀꯩꯅꯣ ꯅꯨꯡꯇꯤꯒꯤ ꯆꯠꯂꯗꯤ ꯅꯣꯔꯠ ꯏꯁꯀꯤꯗꯣ ꯀꯅꯥꯅꯣ ꯅꯨꯄꯤꯒꯤ ꯃꯤꯡ ꯌꯥꯝꯕꯅꯤꯅ ꯅꯍꯦ ꯅꯣꯔꯠ ꯏꯁꯀꯤꯗꯣ
ꯑꯩꯈꯣꯏꯒꯤ ꯍꯟꯗꯛꯀꯤ ꯁꯤꯛꯁꯀꯤꯗ ꯌꯥꯎꯋꯦ
ꯎꯝ ꯎꯝ ꯌꯥꯎꯔꯝꯗꯨꯅꯤ ꯅꯨꯄꯥꯈꯩꯁꯨ ꯌꯥꯎꯕꯅꯦ ꯅꯣꯔꯠ ꯏꯁ ꯂꯤꯇꯔꯦꯆꯔꯗ ꯀꯩꯅꯣ ꯄꯣꯏꯝ ꯌꯥꯝ ꯂꯩꯕꯗꯣ
ꯑꯥ
ꯑꯗꯨ ꯍꯪꯉꯛꯑꯦ ꯈꯪꯗꯦꯠ ꯏꯁ ꯂꯤꯇꯔꯦꯆꯔꯁꯦ ꯑꯩꯈꯣꯏ ꯑꯩꯒꯤ ꯀꯣꯂꯦꯖꯀ ꯃꯥꯟꯅꯗꯦꯕ ꯃꯣꯏꯅ ꯍꯪꯉꯛꯄꯗꯣ
ꯎꯝ ꯑꯗꯨ ꯆꯦ ꯍꯧ ꯑꯦꯝ ꯑꯦꯒꯤꯁꯦ ꯀꯩ ꯀꯩ ꯇꯧꯔꯤꯒꯦ ꯁꯤꯦꯂꯦꯕꯁ
ꯎ ꯆꯂꯦꯕꯕꯁꯥ ꯍꯥꯏꯁꯤꯅ ꯀꯩꯅꯣꯗꯔꯥ ꯕ꯭ꯔꯤꯇꯤꯁ ꯄꯣꯏꯇ꯭ꯔꯤ ꯗ꯭ꯔꯃꯥ ꯑꯗꯨꯒꯨꯝꯕꯗꯨꯔꯣ
ꯄꯦꯄꯔꯗꯣ
ꯑꯣ ꯑꯥ ꯍꯧꯖꯤꯛ ꯑꯩꯈꯣꯏ ꯇꯝꯃꯤꯁꯦ ꯕ꯭ꯔꯤꯇꯤꯁ ꯌꯥꯎꯋꯦ ꯑꯗꯨ ꯒꯥ ꯤꯁ ꯐꯤꯛꯁꯟ ꯌꯥꯎꯋꯦ ꯗ꯭ꯔꯃꯥ ꯌꯥꯎꯋꯦ ꯄꯣꯏꯇ꯭ꯔꯤ ꯌꯥꯎꯋꯦ ꯍꯧꯖꯤꯛ ꯐꯥꯎꯗꯤ ꯑꯃꯦꯔꯤꯀꯟ ꯑꯃꯦꯔꯤꯀꯟꯗꯣ ꯌꯥꯎꯗ꯭ꯔꯤꯔ ꯕ꯭ꯔꯤꯇꯤꯁꯀꯤ ꯇꯥꯛꯑꯦ
ꯇꯤꯁ ꯀꯌꯥ
ꯂ ꯎꯝ ꯊꯥꯔꯠ ꯁꯦꯝꯗꯔꯥ ꯐꯣꯔꯠꯇꯗꯔ ꯌꯥꯎꯕꯅꯦ ꯑꯃꯦꯔꯤꯀꯟꯒ ꯀꯩꯅꯣ
ꯏꯟꯗꯤꯌꯟ ꯏꯟꯗꯤꯌꯥꯟꯁꯨ ꯌꯥꯎꯕ꯭ꯔꯥꯗꯤ ꯈꯪꯗꯦ
ꯎꯝ ꯎꯝ
ꯂꯣꯏꯔꯕꯣ ꯅꯪ ꯀꯩꯅꯣ ꯅꯪꯒꯤ ꯕꯤ ꯑꯦ ꯁꯤꯛꯁ ꯇ ꯂꯣꯏꯔꯕꯅ ꯑꯣ
ꯆꯦ ꯍꯣꯏꯒꯤ ꯕꯦꯁꯇ ꯐꯣꯔꯠ ꯏꯌꯥꯔ ꯇꯧꯒ ꯌꯥꯎꯕ꯭ꯔꯥ
ꯑꯩꯈꯣꯏ ꯀꯣ ꯌꯥꯎꯗꯦ ꯍꯥꯏꯕꯒꯤ ꯇꯧꯇ꯭ꯔꯦ
ꯍꯝ ꯐꯣꯔ ꯏꯌꯥꯔꯁꯁꯦ ꯀꯃꯥꯏꯅ ꯇꯧꯗꯣꯏꯖꯥꯠꯅꯣ ꯈꯪꯗꯦ
ꯐꯣꯔꯔꯒꯤꯁꯦ ꯀꯩꯅꯣ
ꯎꯝ
ꯔꯤꯁꯥꯔꯖꯦꯄꯁꯨ ꯂꯧꯋꯦ ꯍꯥꯏꯕ ꯑꯃ ꯇꯧꯕꯅꯦ ꯀꯌꯔꯗ
ꯎꯝ
ꯑꯩꯁꯨ ꯈꯪꯗꯦꯀꯣ ꯑꯩꯁꯨ ꯇꯝꯃꯛꯇꯕꯅꯤꯅ
ꯆꯦ ꯍꯣꯏꯒꯤ ꯍꯧꯖꯤꯛ ꯔꯤꯁꯔꯁ ꯄꯦꯄꯔ ꯌꯥꯎꯔꯕꯣ
ꯑꯦꯟꯇ꯭ꯔꯥꯟꯁꯀꯤꯗꯤ ꯑꯩꯈꯣꯏ ꯑꯦꯛꯖꯥꯝ ꯂꯣꯏꯔꯀꯥꯟꯗꯅ ꯀꯩꯅꯣ ꯍꯧꯗꯧ ꯃꯥꯜꯂꯦ
ꯆꯦ
ꯎꯝ
ꯔꯤꯁꯔꯁ ꯄꯦꯄꯔ ꯌꯥꯎꯔꯕꯁꯨ ꯑꯣꯏꯒꯤ ꯍꯧꯖꯤꯛ ꯑꯥꯔꯇꯤꯀꯜꯒꯨꯝꯕ ꯏ ꯐꯖꯩ ꯑꯥꯔꯇꯤꯀꯜꯒꯨꯝꯕ ꯏꯕꯒꯤ ꯌꯥꯎꯕ꯭ꯔꯕ ꯗꯤꯖꯔꯇꯦꯁꯟ ꯍꯥꯏꯕꯅꯤ
ꯗꯤꯖꯔꯇꯦꯁꯟ ꯑꯩꯈꯣꯏ ꯍꯧꯖꯤꯛ ꯐꯣꯔꯠꯇꯗꯤ ꯌꯥꯎꯅꯤ ꯍꯥꯏ ꯑꯩꯈꯣꯏꯒꯤꯗꯤ ꯇꯨ ꯌꯔꯁ ꯃꯥꯁꯇꯔꯁꯤꯡꯒꯤꯗꯤ ꯑꯗꯨꯗꯣ ꯋꯥꯟ ꯏꯌꯥꯔꯒꯤꯗꯤ ꯈꯪꯗꯦ ꯀꯃꯥꯏꯅ ꯇꯧꯗꯣꯏꯅꯣ ꯍꯥꯏꯕꯗꯣ ꯒ꯭ꯌꯥꯟ ꯇꯥꯗꯦ ꯁꯤꯁꯨ ꯑꯦꯟ ꯏ ꯄꯤꯒꯤ ꯑꯁꯤ ꯀꯩꯅꯣꯁꯦ ꯗꯥꯗ
ꯍꯣꯏ ꯑꯗꯨ ꯀꯃꯥꯏꯅ ꯇꯧꯔꯤꯅꯣ ꯍꯪꯗ ꯑꯦꯛꯖꯥꯝꯗꯤ ꯑꯗꯨꯝ ꯅꯨꯡꯉꯥꯏꯕ꯭ꯔꯣ ꯁꯦ ꯐꯥꯔꯁ ꯁꯦꯝꯒꯤ ꯊꯥꯒꯤꯈꯤꯕꯗꯣ
ꯑꯗꯨ ꯑꯁ ꯄꯦꯄꯔ ꯑꯃꯗꯤ ꯅꯨꯡꯉꯥꯏꯇꯦ